ꯍꯜꯂꯣ ꯑ ꯀꯩꯗꯣꯢꯅꯣ
ꯇꯨꯃꯤꯟꯅ ꯐꯝꯕ ꯂꯩꯌꯦ ꯅꯪꯗꯤ
ꯑꯩꯁꯨ ꯁꯨꯝ ꯋꯥꯀꯤꯡ ꯆꯠꯂꯤꯌꯦ ꯃꯄꯥꯟꯗ
ꯑꯣ ꯀꯗꯨꯗ ꯁꯥꯏꯗꯅꯣ
ꯎꯝ ꯁꯨꯝ ꯔꯣꯠ ꯃꯆꯥ ꯃꯦꯟ ꯔꯣꯠ ꯅꯠꯇꯕꯤ ꯔꯣꯠ ꯃꯆꯥ ꯂꯩꯗꯅ ꯑꯗꯨꯗ ꯆꯠꯂꯤꯌꯦ
ꯑꯣ ꯑꯩꯁꯨ ꯃꯄꯥꯟꯗ ꯂꯩꯌꯦ
ꯑꯗꯨꯗꯤ ꯀꯩꯒꯤ ꯑ ꯑꯩꯈꯣꯏꯃꯕꯥꯟꯅꯤ ꯃꯤꯠ ꯇꯣꯠꯁꯤꯔꯣ
ꯍꯥꯥ ꯃꯤꯠ ꯇꯧꯁꯤꯔꯕ ꯍꯣꯏ ꯌꯥꯏꯌꯦ ꯇꯧꯖꯦ ꯍꯥꯏꯔꯁꯨ
ꯑꯗꯨ ꯑꯣꯏꯔꯗꯤ ꯅꯪꯁꯨ ꯑꯣ ꯑꯦꯕ꯭ꯂꯣꯛꯇꯣ ꯈꯥꯝꯕ꯭ꯔꯣ
ꯑꯦꯕ꯭ꯂꯣꯛ ꯈꯪꯉꯦ
ꯍꯣꯏ ꯑꯗꯨ ꯁꯥꯏꯗ ꯆꯠꯂꯣ
ꯑ ꯍꯣꯏ ꯍꯣꯏ ꯂꯥꯛꯀꯦ ꯂꯥꯛꯀꯦ ꯀꯣ
ꯑ ꯑꯗ
ꯍ ꯀꯩꯖꯥꯡ ꯆꯥꯡꯒꯤꯒꯦ ꯉꯁꯤ
ꯑꯩ ꯈꯟꯗꯦ ꯃꯥ ꯑꯩꯒꯤ ꯃꯃꯥ ꯅ ꯀꯔꯤ ꯊꯝꯒꯦ ꯈꯟꯗꯦ
ꯑꯣ ꯆꯥꯛ ꯆꯥꯗ꯭ꯔꯤꯕ꯭ꯔꯣ ꯑꯩꯈꯣꯏꯅꯤꯗꯤ ꯉꯁꯤꯀꯣ ꯎꯝ ꯗꯥꯜ ꯍꯋꯥꯏꯗꯣ ꯆꯥꯏꯑꯦ ꯑꯗꯨꯒ ꯀꯥꯡꯍꯧꯗꯨꯒ
ꯑꯣ ꯑꯩꯗꯤ ꯉꯁꯤꯗꯣ ꯎꯝ ꯑꯩꯔ ꯎꯝ ꯉꯁꯤꯗꯣ ꯑꯄꯤꯠ ꯇꯥꯢꯄꯤꯠ ꯌꯥꯝꯅ ꯅꯨꯡꯉꯥꯏꯇꯦ
ꯑꯣ ꯑꯣ ꯑꯣ ꯑꯣ ꯄꯨꯡ ꯀꯌꯥꯗ ꯌꯨꯝ ꯍꯟꯗꯣꯏꯅꯣ
ꯑꯩꯗꯤ ꯄꯨꯡ ꯇꯔꯥ ꯄꯨꯡ ꯇꯔꯨꯛꯒꯨꯝꯕ
ꯑꯣ ꯑꯩꯗꯤ ꯄꯨꯡ ꯅꯤꯄꯥꯥꯟꯗ ꯍꯟꯗꯣꯏꯅꯦ
ꯑꯣ
ꯐꯔꯦ ꯌꯨꯝ ꯑ ꯌꯨꯝꯗ ꯂꯩꯔꯗꯤ ꯀꯩꯀꯩ ꯇꯧꯒꯦ ꯌꯨꯝꯗ
ꯀꯩꯁꯨ ꯇꯧꯗꯦ ꯑꯗꯨꯃꯥꯏꯅ ꯍꯜꯂꯛꯄꯒ ꯎꯝ ꯋꯥꯁꯑꯞ ꯇꯧꯔꯒ ꯑꯗꯨꯃꯥꯏꯅ ꯑꯩꯒꯤ ꯃꯃꯥꯗ ꯈꯔ ꯋꯥꯔꯤ ꯁꯥꯟꯅꯔꯒꯀꯣ ꯑꯗꯨꯒ ꯔꯨꯝ ꯇ ꯆꯥꯔꯒ ꯑꯗꯨꯃꯥꯏꯅ ꯇꯨꯝꯕ ꯂꯩꯕꯤꯅꯤ ꯅꯪꯗꯤ
ꯑꯩꯗꯤꯀꯣ ꯁꯤꯗꯒꯤ ꯍꯣꯁꯇꯦꯜ ꯆꯪꯉꯅꯤ ꯍꯣꯁꯇꯦꯜ ꯆꯠꯂꯒ ꯉꯥꯏꯍꯥꯛ ꯄꯣꯊꯥꯔꯅꯤ ꯄꯣꯊꯥꯔꯒ ꯀꯩꯀꯩ ꯇꯧꯕ ꯌꯥꯕ ꯊꯕꯛ ꯂꯩꯒꯦꯅ ꯌꯦꯡꯉꯅꯤꯗꯅ ꯑꯗꯨꯒ ꯎꯝ ꯑꯗꯨꯒ ꯆꯥꯛ ꯈ꯭ꯔꯦꯆꯤ ꯆꯥꯔꯒ ꯋꯥꯠꯂꯤꯕ ꯊꯕꯛ ꯈꯔꯗꯨ ꯈꯔ ꯇꯧꯔꯅꯤ ꯑꯗꯨꯒ ꯂꯣꯏꯔꯦ
ꯑꯣ ꯑꯗꯨꯗꯤ ꯐꯔꯦ ꯅꯪꯗꯤ
ꯑꯗꯣ ꯅꯪꯗꯣ ꯋꯥꯔꯤ ꯋꯥꯔꯤ ꯋꯥꯔꯤ ꯂꯤꯕ ꯍꯩꯕ꯭ꯔꯣ
ꯋꯥꯔꯤꯗꯤ
ꯁꯨꯝ ꯋꯥꯔꯤ ꯂꯩꯗꯅ ꯋꯥꯔꯤ ꯃꯆꯥ ꯃꯆꯥ ꯃꯦꯃꯣꯔꯤ ꯑꯣꯏꯕ ꯌꯥꯕ ꯋꯥꯔꯤ
ꯌꯥꯝ ꯂꯩꯌꯦ ꯑꯗꯨꯗꯤ ꯑꯩ ꯑꯈꯣꯏꯅ ꯍꯣꯁꯇꯦꯜꯗ ꯐꯝꯕꯗꯨꯀꯣ ꯌꯥꯝ ꯂꯩꯌꯦ ꯑꯩꯈꯣꯏꯅ ꯀꯔꯤ ꯀꯔꯤ ꯇꯧꯔꯒ ꯌꯥꯝ ꯂꯩꯌꯦ
ꯑꯗꯨ ꯈꯔ ꯍꯥꯏꯔꯛꯎꯗꯅ ꯀꯩ ꯀꯩ ꯂꯩꯈꯤꯒꯦ ꯍꯥꯏꯕꯗꯣ
ꯑꯦ ꯑꯩꯈꯣꯏ ꯌꯨ ꯊꯥꯄ꯭ꯔꯣ
ꯎꯝ
ꯍꯦ ꯑꯗꯨꯁꯨ ꯑꯩꯈꯣꯏꯅ ꯑꯩꯈꯣꯏꯁꯨ ꯊꯥꯏꯑ ꯑꯗꯨ ꯔꯨꯝꯗꯀꯣ
ꯑ
ꯈꯔꯒ ꯅꯣꯛ꯭ꯔꯒ ꯑꯗꯨꯃꯥꯏꯅ ꯎꯍꯝ ꯑꯗꯨꯒ ꯃꯤ ꯑꯇꯩꯥꯗꯤ ꯊꯥꯔꯒ ꯀꯣ ꯀꯥꯞꯇ꯭ꯔꯁꯨ ꯀꯞꯄꯦ ꯑꯗꯨꯒꯔꯦ ꯀꯔꯤ ꯀꯔꯤ ꯇꯧꯔ ꯗꯥꯟꯁ ꯇꯧꯔ ꯀ ꯃꯤ ꯑꯩꯉꯣꯟꯗ ꯑꯃꯗꯨ ꯑꯩꯉꯣꯟꯗ ꯎꯝ ꯐꯧꯔꯁꯨ ꯐꯨꯗꯤ ꯍꯥꯏꯗꯣꯏꯕ ꯑꯗꯨꯒꯦ
ꯑꯣ ꯍꯣ ꯍꯣ ꯑꯗꯨꯗꯤ ꯅꯪꯅ ꯐꯨꯒꯅꯨ ꯅꯥꯏ ꯍꯥꯏꯅ ꯍꯥꯏꯕ ꯌꯥꯗꯕ꯭ꯔꯣ
ꯍꯥꯏꯌꯦ ꯑꯗꯨ ꯑꯣꯏꯔꯁꯨ ꯑ ꯎꯝ ꯀꯔꯤ ꯇꯧꯒꯦ ꯃꯈꯣꯏꯅ ꯗ꯭ꯔꯪ ꯇꯧꯔꯒ ꯐꯨꯔꯗꯤ
ꯑꯣ ꯍꯣ ꯍꯥ ꯍꯥ ꯅꯨꯡꯉꯥꯏꯇꯦꯗ ꯃꯊꯪꯗꯒꯤ ꯃꯣꯏꯅ ꯗ꯭ꯔꯪ ꯇꯧꯗꯤꯉꯩ ꯇꯧꯗ꯭ꯔꯤꯉꯩꯗꯅꯦ ꯍꯥꯏꯌꯣ ꯑꯩꯉꯣꯟꯗ ꯐꯨꯔꯛꯀꯅꯨ ꯑꯩꯗꯣ ꯅꯥꯏꯌꯦꯅ ꯍꯥꯏꯌꯨꯀꯣ
ꯍꯣꯏ ꯑꯗꯨꯝ ꯃꯥꯏꯅ ꯑꯈꯣꯏꯁꯨ ꯍꯥꯏꯌꯦ ꯍꯧꯖꯤꯛꯇꯣ
ꯅ ꯅꯈꯣꯏꯗꯤ ꯅꯒꯤꯗ ꯂꯩꯕ꯭ꯔꯣ
ꯑꯩꯒꯤꯗꯤꯗꯣ ꯍꯣꯏ ꯂꯩꯌꯦ ꯃꯇꯥꯡ ꯌꯦꯡꯒꯦꯕꯀꯣ ꯑꯩꯗꯣ ꯍꯣꯁꯇꯦꯜꯗ ꯂꯩꯌꯦꯕꯀꯣ ꯑꯩꯈꯣꯏꯒꯤ ꯔꯨꯝꯗꯀꯣ ꯃꯤ ꯐꯥꯏꯚ ꯃꯦꯝꯕꯔ ꯃꯤ ꯃꯉꯥ ꯂꯩꯌꯦꯕꯀꯣ ꯃꯣꯏꯗꯣ ꯎꯝ ꯀꯩ ꯍꯥꯏꯅꯤ ꯌꯥꯝꯅ ꯅꯨꯡꯉꯥꯏꯌꯦꯕ ꯎꯝ ꯄꯨꯟꯕ ꯑꯩꯈꯣꯏ ꯄꯨꯟꯕ ꯀꯣꯏ ꯂꯥꯡ ꯆꯠꯄꯗꯁꯨ ꯌꯥꯝ ꯅꯨꯡꯉꯥꯏꯑꯕꯀꯣ ꯑꯗꯨꯒꯤ ꯃꯔꯛꯇꯨꯗꯅꯦ ꯅꯨꯄꯤ ꯑꯩꯈꯣꯏ ꯏꯃꯥꯟꯅꯕꯤ ꯑꯃꯗꯣ ꯃꯥꯗꯣ ꯃꯁꯥ ꯉ ꯉꯝꯗꯕ
ꯑꯣ
ꯉꯝꯗꯕꯗꯨꯗ ꯑꯩꯈꯣꯏꯖꯦ ꯍꯣꯁꯄꯤꯇꯥꯜꯗ ꯆꯠꯂꯦꯕꯀꯣ ꯍꯣꯁꯄꯤꯇꯥꯜꯗ ꯆꯠꯂꯒ ꯎꯝ ꯗꯣꯛꯇꯔꯗ ꯀꯃꯥꯏ ꯀꯃꯥꯏꯟ ꯇꯧꯔꯤꯅꯣꯅ ꯍꯪꯉꯦ ꯑꯗꯨꯒ ꯗꯣꯛꯇꯔꯅ ꯁꯃꯥꯏꯅ ꯍꯥꯏꯔꯛꯑꯦ ꯃꯥꯗꯣ ꯇꯨꯝꯗꯕꯒꯤ ꯑꯥ ꯇꯨꯝꯅꯤꯡꯕꯒꯤ ꯂꯥꯏꯅꯅꯦ ꯑꯗꯨꯅ ꯃꯥꯗꯣ ꯇꯨꯝꯍꯜꯂꯣ ꯑꯗꯨ ꯑꯣꯏꯗꯤ ꯐꯔꯅꯤꯅ ꯍꯥꯏꯔꯛꯑꯦ ꯑꯗꯨꯒ ꯏꯃꯥꯟꯅꯕꯤꯗꯨ ꯄꯨꯔꯛꯑꯦ
ꯎꯝ
ꯑꯗꯨꯒ ꯑꯈꯣꯏꯅꯀꯣ ꯏꯃꯥꯟꯅꯕꯤꯗꯨꯗ ꯀꯔꯤꯒꯤꯅꯣ ꯅꯪꯅ ꯅꯥꯗꯅ ꯅꯥꯔꯤꯖꯦꯅ ꯍꯥꯏꯔꯒ ꯑꯈꯣꯏꯅ ꯁꯥꯎꯔꯦꯕꯀꯣ ꯑꯗꯨꯒ ꯃꯥꯅ ꯍꯥꯏꯅꯦ ꯃꯥꯗꯣ ꯍꯣꯁꯇꯦꯜꯗ ꯂꯩꯕꯗꯣꯁꯨ ꯋꯥꯔꯦ ꯌꯨꯝꯗ ꯆꯠꯅꯤꯡꯉꯦ ꯇꯨꯝ ꯇꯧꯕꯝ ꯆꯥꯕꯝꯁꯨ ꯈꯪꯗ꯭ꯔꯦ ꯑꯗꯨꯒꯤꯅꯦ ꯍꯥꯏꯔꯒ ꯑꯗꯨꯃꯥꯏꯅ ꯇꯧꯔꯒ ꯂꯣꯏꯁꯟꯈ꯭ꯔꯦ
ꯑꯣ ꯍꯌꯦꯡꯗꯨꯀꯣ ꯑꯦ ꯎꯝ ꯉꯔꯥꯡꯗꯨꯀꯣ ꯎꯍꯝ ꯑꯩꯒꯤ ꯐ꯭ꯔꯦꯟ ꯑꯅꯤ ꯀ꯭ꯂꯥꯁꯃꯦꯠ ꯑꯅꯤ ꯅ ꯀꯣ ꯑꯁꯤ ꯂꯝꯕꯤꯗ ꯆꯥꯔꯒ ꯃꯈꯣꯏꯗꯨ ꯀꯔ ꯗꯤ ꯀꯔꯤ ꯐ꯭ꯔꯨꯅꯦ ꯍꯥꯏꯗꯤ ꯈꯟ ꯀꯥꯎꯔꯦ ꯍꯧꯖꯤꯛꯇꯣ ꯕ꯭ꯂꯦꯛ ꯔꯣ ꯃꯆꯥ ꯕ꯭ꯂꯦꯛ ꯕꯦꯔꯤꯕꯨ ꯍꯥꯏꯕ꯭ꯔꯣ ꯑꯗꯨꯗꯤ ꯑꯗꯨꯗꯨꯏ ꯃꯈꯟ ꯅꯠꯇꯦ ꯑꯁꯤ ꯅꯠꯇꯦ ꯑꯁꯤꯗꯤ ꯄꯤꯌꯦ ꯑꯁꯤ ꯅꯠꯇꯦ ꯑꯗꯨ ꯎꯔꯒ ꯆꯥꯏ ꯍꯥ ꯍꯥ ꯍꯥ ꯃꯈꯣꯏꯅ ꯑꯁꯤ ꯂꯝꯕꯤꯗ ꯑꯍꯝ ꯌꯥꯝ ꯂꯩꯌꯦ ꯑꯗꯨꯝꯅ ꯀꯣ ꯑꯗꯨꯒ ꯃꯈꯣꯏꯅꯤ ꯗꯨ ꯑꯁꯤꯗ ꯅꯥꯁꯇꯛ ꯇꯧꯔꯒ ꯍꯌꯦꯡ ꯅꯔꯪꯗꯨ ꯗꯨꯏꯇꯦꯛ ꯈ꯭ꯔꯥꯏ ꯂꯩ ꯑꯣꯈꯔꯦꯝ ꯂꯩ ꯑꯗꯣ ꯑꯣꯖꯥꯗꯨ ꯑꯗꯨꯒ ꯃꯄꯥꯟꯗ ꯑꯦꯃꯔꯖꯦꯟꯁꯤꯒꯤ ꯃꯥꯄꯟꯗꯀꯣ ꯑꯣꯖꯥꯗꯨ ꯌꯦꯡꯈ꯭ꯔꯦ ꯑꯗꯨꯅ ꯍꯥꯏ ꯑꯗꯨꯒ ꯅꯁꯤꯗꯨ ꯌꯥꯝꯅ ꯃꯈꯣꯏꯗ ꯌꯥꯝ ꯌꯥꯝꯅ ꯁꯀꯣꯜ ꯇꯧꯋꯦ ꯁꯣ ꯁꯣꯁꯦꯜꯗꯀꯣ ꯑꯥ ꯋꯥ ꯎꯝ ꯏꯁꯇꯞꯔꯨꯝꯗ ꯀꯣ ꯃꯈꯣꯏꯅꯕꯥꯅꯤ ꯀꯧꯔꯀꯥꯟꯗ ꯀꯔꯤ ꯀꯔꯤ ꯀꯗꯥꯏꯗ ꯆꯠꯈ꯭ꯔꯦ ꯀꯔꯤꯒꯤꯅꯣ ꯅꯛ ꯈꯣꯏꯅ ꯁ꯭ꯇꯨꯗꯦꯟꯁ ꯅꯠꯇ꯭ꯔꯣ ꯀꯔꯤꯒꯤꯅꯣ ꯑꯗꯨꯃꯥꯏꯅ ꯂꯥꯞꯄ ꯂꯝꯕꯤꯗ ꯊꯤꯔꯒ ꯑꯗꯨꯃꯥꯅ ꯂꯥꯛꯑꯦ ꯑꯗꯨꯝꯅ ꯌꯥꯝꯅ ꯁ꯭ꯀꯣꯜ ꯇꯧꯋꯦ ꯃꯈꯣꯏꯑꯅꯤꯗꯣ ꯑꯁꯤ ꯂꯝꯕꯤ ꯁꯥꯏꯠꯇ ꯂꯩꯌꯦ ꯍꯩꯌꯦ ꯑꯗꯣ ꯌꯥꯝ ꯂꯩꯌꯦ ꯑꯗꯨꯝꯕꯅ ꯍꯥꯏꯌꯦ ꯍꯣꯏ
ꯎꯝ ꯑꯗꯨ ꯑꯗꯣ ꯅꯪꯁꯨ ꯌꯦꯡꯕ ꯆꯠꯂꯣ ꯀꯥꯏꯗ ꯄꯥꯟꯕꯅꯣ ꯍꯥꯏꯅ
ꯍꯣꯏ ꯍꯥ ꯍꯥ ꯍꯤ ꯍꯤ ꯑꯗꯨꯗꯤ ꯊꯝꯕꯜ ꯂꯩꯇꯦꯅꯦ ꯑꯗꯨꯅꯦ ꯑꯗꯨ ꯃꯅ ꯀꯥꯔꯒ ꯇꯥꯏ
ꯃꯥꯅꯦ ꯃꯥꯅꯦ ꯍꯣꯁꯇꯦꯜ ꯗꯤꯌꯨꯇꯤ ꯆꯠꯂꯗꯤ ꯈꯔꯁꯨ ꯀꯣꯏꯕ ꯈꯔꯁꯨ ꯂꯥꯡꯕ ꯆꯠꯇ꯭ꯔꯗꯤ ꯅꯠꯇ꯭ꯔ
ꯍꯣꯏ ꯑꯗꯨ ꯅꯦ
ꯑꯗꯨ ꯀꯔꯤꯅꯣ ꯑꯗꯨꯁꯨ ꯆꯠꯄ ꯆꯥꯕ ꯌꯥꯕ꯭ꯔꯣ
ꯎꯗ꯭ꯔꯤꯌꯦ ꯑꯩꯗꯤ
ꯑꯣ ꯑꯦ ꯁꯤꯗꯤ ꯆꯥꯔꯣꯏꯀꯣ
ꯍꯣꯏ
ꯆꯠꯂꯒ ꯄꯣꯏꯖꯟ ꯂꯥꯛꯈꯤꯅꯤ ꯂꯣꯏꯔꯦ ꯄꯣꯏꯖꯟ ꯂꯥꯛꯈ꯭ꯔꯗꯤ
ꯎꯝ ꯑꯩꯈꯣꯏꯅ ꯌꯨꯝꯗ ꯆꯠ ꯅꯤꯡꯉꯒꯗꯤ ꯁꯤꯒꯨꯝꯕꯁꯦ ꯆꯥꯔꯒ ꯆꯠꯄ ꯌꯥꯏꯀꯣ ꯅꯥꯔꯒ
ꯍꯣꯏ ꯁꯤꯔꯦꯗꯤ ꯀꯔꯤ ꯈꯖ ꯀꯔꯨꯝꯕꯅ ꯇꯧꯒꯦ
ꯑꯁꯤ ꯂꯝꯕꯤꯗꯨ ꯍꯣꯏ ꯑꯗꯨ ꯈꯔ ꯀꯣ ꯑꯁꯤ ꯂꯝꯕꯤꯗꯣ ꯌꯦꯡꯕꯗ ꯌꯥꯝ ꯍꯥꯏꯅ ꯑꯗꯨ ꯌꯥꯝ ꯂꯩꯌꯦ ꯑꯁꯤ ꯇꯁꯨ ꯑꯅꯤꯂꯦ ꯐꯆꯅ ꯎꯋꯦ ꯑꯩꯈꯣꯏꯗꯣ ꯑꯁꯤꯗꯁꯨ ꯑꯃ ꯂꯥꯁ ꯇꯥꯏꯝꯗꯣ ꯑꯃ ꯑꯁꯤꯗ ꯂꯂ ꯇꯧꯔꯒ ꯌꯥꯔꯦꯍꯦ ꯑꯗꯨꯒ ꯃꯅꯨꯡꯗꯁꯨ ꯑꯈꯣꯏꯅ ꯄ꯭ꯂꯛ ꯇꯧꯏ
ꯑꯣ ꯑꯗꯨꯗꯤ ꯗꯤ ꯀꯅ ꯆꯠꯍꯟꯗꯣꯏꯗꯤ ꯀꯣꯏꯕꯁꯨ ꯆꯠꯂꯦ ꯂꯥꯡꯕꯨꯁꯨ ꯆꯠꯂꯦ ꯅꯨꯡꯉꯥꯏꯔꯦꯅꯦ ꯑꯗꯨꯗꯤ
ꯍꯣꯏ ꯑ ꯑꯁꯤꯗꯤ ꯂꯩꯌꯦ ꯃꯈꯣꯏ ꯌꯨꯝꯕꯅꯤꯅꯟ ꯀꯣ ꯂꯥ ꯇꯧꯕ ꯇꯧꯕ ꯑꯁꯤꯗ ꯂꯩꯌꯦ ꯍꯣꯏ ꯑꯁꯤꯅꯤ
ꯑꯗꯨꯗꯤ ꯀꯃꯥꯏꯅ ꯇꯧꯒꯣꯑꯦ ꯀꯃꯥꯏꯅ ꯆꯦꯞꯇꯣꯏꯕ
ꯈꯟꯗꯦ ꯅꯕꯥꯟꯅꯤꯗꯣ ꯑꯁꯤꯗꯅ ꯅꯍꯥꯟꯗꯣ ꯑꯁꯤꯗꯅ ꯆꯦꯟꯊꯣꯛꯂꯒ ꯄꯥꯏꯑꯦ ꯑꯗꯨꯝ ꯍꯩꯌꯦ ꯌꯥꯝ ꯂꯤꯌꯦ
ꯑꯗꯨꯅ ꯌꯦꯡꯉꯒ ꯇꯧꯀꯣ ꯌꯥꯝꯅ ꯇꯣꯛ ꯌꯥꯝꯅ ꯋꯥꯡꯉꯦ ꯇ꯭ꯔꯤꯁꯦ
ꯑꯗꯨꯅꯦ ꯄꯥꯏꯕ ꯌꯥꯗꯔꯦ
ꯍꯣꯏ ꯑꯦ
ꯑꯁꯤ ꯍꯥꯏꯅꯁꯨ ꯑꯩꯈꯣꯏꯅ ꯂꯥꯁ ꯇꯥꯏꯝ ꯂꯥꯛꯇꯣꯛꯈ꯭ꯔꯦ ꯑꯁꯤ ꯁꯥꯏꯠꯇꯀꯣ
ꯀꯃꯥꯏꯅ ꯇꯧꯒꯦ ꯍꯥꯎꯒꯤꯕ
ꯍ ꯅꯠꯇꯦ ꯑꯩ ꯌꯥꯝꯅ ꯎꯝ ꯁꯥꯔ ꯑꯣꯋꯦ
ꯑꯣ ꯀꯩꯀꯩ ꯍꯩꯗꯤ ꯆꯥꯅꯤꯡꯒꯦ ꯐꯦꯚꯔꯥꯏꯠ ꯑꯣꯏꯒꯦ
ꯑꯩꯗꯤ ꯍꯥꯏꯅꯧꯗꯣ ꯌꯥꯝꯅ ꯄꯥꯝꯃꯦ ꯍ ꯍꯥꯏꯅꯧꯁꯨ ꯑꯗꯨ ꯀ ꯊꯨꯝ ꯗꯪ ꯆꯥꯏꯗꯣ ꯐꯦꯚꯔꯦꯠꯅꯦ ꯌꯥꯝꯅ ꯑꯩꯅ ꯄꯥꯝꯃꯦ
ꯎꯝ
ꯅꯟꯗꯤ
ꯑꯩꯒꯤꯗꯤꯀꯣ ꯐꯦꯚꯔꯥꯏꯠꯁꯦ ꯂꯩꯇꯕ ꯃꯥꯜꯂꯦ ꯑꯩꯒꯤ ꯐ꯭ꯔꯨꯆ ꯍꯩꯗꯗꯤ ꯐꯦꯕꯔꯥꯏꯠꯁꯦ
ꯑꯣ
ꯑꯗꯨꯗꯤ ꯁꯥꯒꯨꯝꯕꯗꯣ ꯀꯔꯤꯅꯣ ꯅꯪꯒꯤ ꯐꯦꯚ꯭ꯔꯥꯢꯠꯇꯤ
ꯑꯩꯒꯤꯗꯤꯀꯣ ꯑꯦꯅꯤ ꯁ꯭ꯋꯤꯠ ꯍꯩꯅꯧ ꯍꯩ ꯑꯃꯍꯦꯛꯇ ꯆꯥꯔꯁꯨꯅꯦ ꯁꯣ ꯌꯥꯎꯗꯕ ꯌꯥꯗꯦ ꯑꯩꯒꯤꯗꯤ ꯁ꯭ꯋꯤꯠ ꯑꯣꯏꯔꯁꯨ ꯑꯃꯨꯛ ꯑꯣꯏꯔꯗꯨ ꯑꯗꯣ ꯑꯦꯄꯜꯗꯤ ꯈꯔ ꯄꯥꯝꯕ ꯃꯥꯜꯂꯦ ꯒ꯭ꯔꯦꯞꯁꯀ
ꯑꯣ ꯑꯦꯄꯜꯗꯣ ꯑꯩꯗꯤꯌꯥꯝꯅ ꯄꯥꯝꯗꯦ ꯒ꯭ꯔꯦꯞꯁꯨ ꯍꯣꯏ ꯄꯥꯝꯃꯦ ꯑꯗꯨꯒꯤꯁꯨ ꯑꯗꯨꯝ ꯍꯥꯏꯕꯗꯤ ꯆꯥꯕꯜ ꯆꯥꯖꯨ ꯆꯥꯏꯌꯦ ꯑꯗꯨꯒꯁꯨ ꯑꯩꯗꯤ ꯐꯖꯅ ꯑꯥ ꯎꯝ ꯌꯥꯝꯅ ꯄꯥꯝ ꯇꯝꯕꯗꯨ ꯂꯩꯇꯦ
ꯗ꯭ꯌꯨꯇꯤ ꯆꯠꯄꯗꯨꯕꯨ ꯋꯥꯕ꯭ꯔꯣ ꯀꯃꯥꯏꯅ ꯇꯧꯒꯦ
ꯍꯣꯏ ꯌꯥꯝꯅ ꯋꯥꯏ ꯊꯕꯛꯇꯣ ꯌꯥꯝꯅ ꯆꯤꯟ ꯂꯩꯇꯦ ꯑꯗꯨ ꯑꯣꯏꯔꯁꯨ ꯗꯨꯝ ꯐꯖꯅ ꯑꯍꯝ ꯌꯥꯝꯅ ꯋꯥꯏꯌꯦ
ꯊꯕꯠꯇꯨ ꯂꯩꯇꯦ ꯑꯗꯨ ꯑꯣꯢꯔꯁꯨ ꯋꯥꯏ ꯅꯈꯣꯏꯗꯤ
ꯑꯈꯣꯏꯒꯤꯗꯤ ꯇꯝꯕ ꯌꯥꯎ ꯑꯈꯣꯏꯗꯤ ꯋꯥꯗꯤ ꯋꯥꯌꯦ ꯑꯗꯣ ꯑꯃꯨꯛꯁꯨ ꯅꯨꯡꯉꯥꯏꯌꯦ ꯃꯌꯥꯝ ꯄꯨꯜꯂ ꯄꯨꯜꯂ ꯆꯠꯄꯅꯤꯅꯀꯣ
ꯍꯣꯏ ꯍꯣꯏ ꯄꯨꯂꯞ ꯄꯨꯂꯞ ꯆꯥꯕꯗꯣ ꯅꯨꯡꯉꯥꯏꯌꯧꯀꯣ
ꯍꯣꯏ ꯅꯨꯡꯉꯥꯏꯔꯦ ꯑꯗꯨꯅ ꯍꯦꯟꯅ
ꯍꯣꯏ
ꯀꯩꯅꯣꯝ ꯆꯥꯎꯔꯨꯁꯦ ꯀꯩꯅꯣꯝ ꯆꯠꯂꯨꯁꯦ ꯍꯥꯏꯔꯁꯨ ꯄꯨꯟꯅ ꯆꯠꯂꯗꯤ ꯑꯗꯨꯝ ꯅꯨꯡꯉꯥꯏꯗꯅ ꯄꯣꯠꯇꯣ
ꯍꯣꯏ ꯍꯣꯏ
ꯑꯗꯨꯃꯥꯏꯅ ꯇꯧꯋꯦ
ꯑꯣ
ꯑꯗꯣ ꯅꯪꯒꯤ ꯐꯦꯚꯔꯥꯏꯠ ꯒꯦꯝꯗꯤ ꯀꯩ ꯑꯣꯏꯒꯦ
ꯑꯦ ꯍꯥꯏꯒꯅꯨ ꯍꯥꯏꯗꯤ ꯒꯦꯝꯗ ꯐꯣꯟꯗꯗꯤꯀꯣ ꯍꯥꯏꯗꯤ ꯄ꯭ꯂꯦꯇꯣꯠꯇ ꯑꯗꯨ ꯑꯩꯗꯤ ꯂꯗꯨꯅꯤ
ꯑ ꯑꯗꯨꯗꯤ ꯅꯨꯡꯉꯥꯏꯕꯅꯦ ꯒ꯭ꯔꯨꯞꯇ ꯁꯥꯟꯅꯔꯅꯀꯣ
ꯍꯣꯏ ꯒ꯭ꯔꯨꯞꯇ ꯆꯪꯗꯤ ꯃꯉꯥꯏꯔꯦ ꯑꯗꯨꯒꯔ ꯑ ꯅꯪ ꯈꯝꯕ꯭ꯔꯣ ꯎꯅꯣꯗꯤ
ꯈꯪꯗꯦ
ꯎꯅꯣ ꯁꯨ ꯎꯅꯣ ꯒꯦꯝꯁꯨ ꯅꯨꯡꯉꯥꯏ ꯂꯩ ꯇꯧꯔꯒ ꯑꯗꯨꯒ ꯌꯥꯝꯅ ꯅꯨꯡꯉꯥꯏꯔꯦ ꯄꯥꯔꯠꯅꯔ ꯂꯩ ꯂꯩꯔꯗꯤꯀꯣ ꯌꯥꯝꯅ ꯅꯨꯡꯉꯥꯏꯌꯦ ꯑꯗꯨꯁꯨ ꯀ꯭ꯂꯥꯁ ꯐꯣꯔ ꯀ꯭ꯂꯥꯁ ꯑꯗꯨꯝꯅ ꯍꯥꯠꯄꯒ ꯅꯈꯣꯏꯗ ꯀ꯭ꯂꯂꯥꯁ ꯐꯣꯔ ꯂꯩꯇ꯭ꯔꯗꯤ ꯅꯈꯣꯏꯗ ꯌꯥꯝ ꯅ ꯂꯥꯛꯈꯤꯅꯦ ꯑꯗꯨꯅꯤ ꯅꯨꯡꯉꯥꯏꯔꯦ ꯋꯥꯂꯦꯀꯣ
ꯑꯥ ꯑꯥ
ꯑꯗꯨꯅꯦ ꯇꯧꯔꯤꯁꯦ
ꯍꯣꯏ